ꯑꯣꯂꯣ
ꯁꯂꯥꯏ ꯆꯄ ꯍꯂꯣ ꯇꯥꯖ
ꯇꯥꯏ ꯌꯥꯝ ꯇꯥꯏ ꯑꯁ ꯇꯥꯕ꯭ꯔꯣ ꯀꯧꯔꯤ ꯇꯥꯕ꯭ꯔꯣ ꯍꯥꯏꯁꯤꯗꯤ ꯅꯪ ꯀꯔꯤꯒꯤ ꯇꯥꯕ꯭ꯔꯣꯏ
ꯅꯥ ꯄꯥꯝꯃꯤꯒꯤꯅꯦ ꯍꯥꯏꯕ ꯌꯥꯗ꯭ꯔꯣꯗꯣ
ꯌꯥꯗꯦ
ꯇꯥꯔꯤꯁꯤꯗꯤ ꯅꯥ ꯄꯥꯟꯕꯒꯤꯅꯤ ꯍꯥꯏꯕ ꯌꯥꯗ꯭ꯔꯣ
ꯌꯥꯗꯕꯩꯅꯦ
ꯎꯝ ꯌꯥꯕꯅꯦ
ꯎ ꯌꯥꯅꯤꯡꯗꯕ
ꯌꯥꯕꯤꯔꯣ
ꯇꯂꯦ ꯇꯂꯦ
ꯇꯟꯕ ꯌꯥꯗꯦ ꯏꯅꯥꯎꯗꯤ ꯇꯟꯕ ꯌꯥꯗꯦ
ꯑꯥꯎ ꯆꯟꯗꯔꯤꯁꯦ ꯍꯝ ꯀꯩꯗꯧꯔꯝꯃꯤꯅꯣ
ꯁꯨꯝꯐꯝꯝꯃꯤꯌꯦꯦ ꯅꯪꯗꯤꯦ
ꯐꯝ
ꯀꯔꯤꯒ ꯄꯥꯝꯃꯤꯅꯣ
ꯏꯁꯤꯡ ꯏꯁꯤꯡꯗ ꯉꯥ ꯂꯩꯕꯗꯣ ꯍꯧꯒꯠꯂꯛꯄ ꯑꯗꯨꯗ ꯌꯦꯡꯕ
ꯑꯣ ꯃꯤꯗꯤ ꯉꯟꯅ ꯍꯧꯒꯠꯂꯤꯅ ꯑꯗꯨꯗꯤ ꯉꯥꯁꯤꯡꯁꯦ
ꯃꯥꯅꯦ ꯃꯥꯅꯦ ꯉꯥꯗꯣ ꯏꯁꯤꯡ ꯈꯨꯔꯥꯡ ꯃꯥꯜꯂꯦ ꯃꯥꯗꯣ ꯃꯆꯤꯟꯖꯥꯛꯅ ꯌꯦꯡꯕ ꯂꯩꯕ ꯑꯗꯨ ꯌꯦꯡꯉꯕꯅꯤꯗ
ꯃꯆꯤꯟꯖꯥꯛꯤ ꯄꯤꯕꯤꯔꯤꯕꯅꯣ
ꯄꯤꯗꯦꯗ ꯑꯩꯈꯣꯏ ꯉꯥ ꯌꯣꯛꯁꯨ ꯌꯣꯛꯇꯨꯅ
ꯑꯣ
ꯀꯥ ꯃꯐꯝ ꯑꯃꯗꯗꯤ ꯌꯣꯛꯑꯦꯕ ꯁꯤꯗꯤ ꯌꯣꯛꯁꯦ ꯑꯂꯦ ꯁ꯭ꯋꯥꯏꯗ ꯃꯤ ꯍꯨꯔꯥ ꯃꯌꯥꯝ ꯂꯩ ꯅꯜꯟꯅ ꯌꯣꯛꯄ ꯌꯥꯒꯗꯥ ꯅꯠꯇꯦ ꯑꯪꯣꯟꯗꯗꯒꯤ ꯍꯎꯅ
ꯊꯥꯔ ꯌꯣ
ꯅꯠꯇꯦ ꯑꯁꯇꯪ ꯈꯪꯗꯣꯏꯅꯦ ꯅꯣꯡꯎꯁꯦ ꯃꯤꯒꯤ ꯄꯨꯈ꯭ꯔꯤꯗ ꯆꯠꯂꯒ ꯑ ꯑꯁꯦꯡꯕꯗꯤ ꯈꯣꯡꯕꯥꯟꯗ ꯉꯥ ꯁꯤꯠꯄ ꯆꯠꯄꯅꯦꯕ
ꯎꯝ
ꯆꯠꯄꯗꯣ ꯉꯥꯗꯣ ꯁꯤꯠꯄꯗꯨꯕꯨ ꯐꯪꯅꯤ ꯐꯪꯉꯦ ꯑꯗꯨꯗ ꯈꯔ ꯆꯥꯎꯕ ꯄꯥꯝꯕ ꯍꯥꯏꯇꯥꯔꯦ ꯑꯩꯈꯣꯏꯗꯣ ꯊꯣꯡꯉꯒ ꯆꯥꯅꯕꯗ ꯑꯗꯥꯏ ꯃꯤꯒꯤ ꯃꯤꯒꯤ ꯍꯤꯡꯒꯣꯜꯗ ꯆꯪꯉꯒ ꯄꯨꯈ꯭ꯔꯤ ꯑꯃ ꯂꯩꯕ ꯑꯗꯨ ꯍꯤꯡꯒꯣꯜꯗꯨꯁꯨ ꯃꯤꯗꯣ ꯃꯄꯨ ꯂꯩꯇꯕ ꯑꯗꯩꯗꯤ ꯆꯪꯉꯦ ꯄꯨꯈ꯭ꯔꯤꯗꯦ ꯆꯨꯝꯊꯔꯦ ꯃꯇꯥꯏ ꯃꯇꯥꯏꯗ ꯆꯠꯂꯒ ꯎꯝ ꯃꯥꯔ ꯆꯠꯂꯀꯥꯟꯗ ꯉꯥꯗꯣ ꯑꯆꯧ ꯑꯆꯧꯕ ꯂꯩꯔ ꯑꯗꯩꯗꯤ ꯏꯟꯅ ꯃꯨꯊꯥ ꯇꯔꯒ ꯇꯧꯕꯁꯤꯗꯤ ꯏꯃꯥꯏ ꯅꯨꯡꯉꯥꯏ ꯀꯩꯅꯣ ꯑꯗꯨ ꯃꯄꯨꯁꯨ ꯎꯝ ꯑꯗꯨꯝ ꯑꯗꯨꯝ ꯄꯥꯏꯗ ꯆꯔꯥ ꯃꯨꯝꯁꯨ ꯄꯥꯏ ꯑꯗꯨꯝ ꯑꯗꯩꯗꯤ ꯑꯁ ꯃꯄꯨ ꯂꯥꯛꯑꯅꯤ ꯍꯥꯏꯕꯒꯤ ꯋꯥꯈꯜꯗꯒꯀꯣ ꯃꯤꯑꯣꯟꯒꯗꯤ ꯂꯩꯇ꯭ꯔꯤ
ꯍꯨꯔꯥ ꯂꯤꯔꯣꯏꯕꯗꯣ
ꯍꯣꯏꯅꯦ ꯃꯤꯒ ꯍꯨꯔꯥ ꯂꯩꯅꯦꯕ ꯑꯩꯈꯣꯏ ꯏꯃꯥꯟꯅꯕꯁꯤꯡꯅꯦ ꯑꯁ ꯁꯤꯗ ꯇꯧꯁꯦ ꯁꯤꯗ ꯃꯤ ꯃꯄꯨ ꯂꯩꯇꯕꯅꯤ ꯃꯄꯨꯗ ꯃꯌꯨꯝ ꯆꯠꯈꯤꯕꯅꯦ ꯈꯣꯠꯄꯅꯦ ꯁꯤ ꯁꯤꯅꯦꯗꯅ ꯄꯪꯕꯒꯤ ꯆꯥꯡꯗ ꯑꯩꯈꯣꯏꯁꯨ ꯆꯣꯡꯊꯔꯦ ꯑꯗꯨꯗ ꯄꯨꯗ ꯑꯗꯨ ꯅꯨꯃꯤꯠꯇꯨꯗꯤ ꯑꯩ ꯄꯨꯈ꯭ꯔꯤ ꯀꯨꯝꯗꯕ ꯑꯩꯅ ꯉꯥ ꯈꯨꯟꯕ ꯃꯣꯏꯅ ꯂꯪꯈꯠꯂꯛꯄꯗꯣ
ꯅꯪꯁꯦ ꯍꯨꯔꯥꯟꯕꯗ ꯌꯥꯎꯈ꯭ꯔꯦ
ꯎꯝ ꯑꯗꯨꯒ ꯃꯣꯏꯅ ꯆꯥꯔꯝꯗꯥꯏꯗꯅ ꯑꯃꯣꯏ ꯑꯩꯉꯣꯟꯗ ꯈꯛꯇ ꯄꯤꯖꯔꯝꯃꯒ ꯃꯣꯏꯅ ꯆꯠꯈꯤꯕ ꯋꯥꯅꯤꯅ ꯁꯦꯝꯃꯁꯨ ꯑꯩ ꯁꯦꯝꯃꯟꯕ ꯊꯣꯡꯕꯁꯨ ꯆꯥꯕ ꯂꯥꯛꯑꯦ ꯃꯣꯏꯅ ꯑꯃꯨꯛ
ꯅꯨꯡꯉꯥꯏꯅ ꯑꯗꯨꯗꯤ ꯃꯣꯏꯅꯤꯅ ꯇꯣꯡꯉꯤꯁꯦ ꯑꯗꯨꯗꯤ
ꯑꯣ ꯅꯣꯏ ꯅꯣꯏꯅꯤ ꯅꯖꯥꯏ ꯀ ꯀꯩ ꯑꯩ ꯄꯨꯒꯤ ꯀꯨꯝꯃꯟꯗꯨꯗꯤ ꯁꯤꯒꯤ ꯑꯣꯏꯔꯦ ꯍꯥꯏꯔꯒ ꯃꯕꯥꯅꯤ ꯅꯣꯛꯄ ꯑꯗꯩꯗꯤ ꯑꯣ ꯅꯕꯥꯅꯤꯁꯨ ꯈꯪꯉꯅꯤꯉꯥꯏꯁꯤ ꯁꯦꯝꯅꯦꯕ ꯃꯥꯅꯤꯗꯕꯗꯣ ꯑꯩꯈꯣꯏ ꯈꯣꯡꯕꯥꯟꯗꯒꯤ ꯁꯤꯂꯛꯄ ꯉꯥꯗꯣ ꯌꯦꯟꯅꯩꯕ
ꯎꯝ
ꯅꯄ꯭ꯔꯨꯝꯁꯨ ꯌꯥꯎꯋꯦ ꯈꯣꯠꯂꯦ ꯑꯗꯨꯁꯨ ꯌꯦꯟꯅꯩ ꯕꯗꯨ ꯎꯝ ꯑ ꯁꯤ ꯃꯤꯒꯤ ꯑꯆꯧꯕꯗꯨꯅ ꯊꯣꯡꯉꯒ ꯆꯥꯃꯤꯟꯅꯕ ꯍꯥꯏꯇꯥꯔꯦ ꯅꯨꯡꯉꯥꯏꯕꯗꯤ ꯁꯀꯣꯏꯗꯩ ꯌꯥꯝ ꯅꯨꯡꯉꯥꯏꯔꯛꯄꯅꯤꯍꯦ
ꯄꯨꯡ ꯄꯨꯡ ꯃꯄꯥꯟ ꯇꯥꯔꯦ
ꯈꯪꯉꯤ
ꯍꯟꯅꯕ ꯇꯧꯕꯤꯔꯣ
ꯎꯝ ꯋꯥꯂꯦ ꯑꯩꯅ ꯌꯨꯝ ꯂꯧꯗꯣꯏꯁꯦ ꯅꯥꯏꯟ ꯊꯥꯔꯇꯤ ꯇꯤ ꯅꯥꯏꯟ ꯇ꯭ꯋꯦꯟꯇꯤ ꯁꯝꯊꯤꯡꯗ
ꯑꯗ ꯆꯠꯄ ꯍꯥꯎꯕ ꯌꯥꯔꯦꯗꯅ
ꯌꯥꯗ ꯁꯤ ꯑꯁ ꯌꯥꯝ ꯅꯛꯏꯅꯦꯍ ꯈꯣꯡꯀꯥꯞ ꯃꯔꯤ ꯃꯉꯥꯃꯨꯛ ꯀ ꯑꯗꯨ ꯑꯗꯨꯗꯨ ꯅꯛꯃꯜꯗ ꯪ ꯑꯦꯈꯣꯏ ꯃꯅꯤ ꯀꯅꯤꯕ ꯂꯩꯦꯦ
ꯑꯣ ꯑꯗꯨ ꯏꯅꯦꯅꯦ ꯅꯪꯅ ꯑꯗꯨꯋꯥꯏꯗ ꯂꯣꯠꯂꯤꯁꯦ
ꯑꯥ
ꯌꯥꯝ ꯍꯩꯅꯒ ꯂꯣꯠꯂꯤꯅꯦ ꯅꯪꯗꯤ
ꯑꯦ ꯍꯂꯣ ꯄ ꯄꯨꯔꯤ ꯌꯦꯡꯝꯅ ꯏꯁꯤꯡꯁꯨ ꯀꯔ ꯁꯠꯇꯕꯩꯅ
ꯃꯤꯒꯤ ꯄꯨꯈ꯭ꯔꯤ ꯌꯦꯡꯉꯝꯃꯤꯕ
ꯎꯝ ꯅꯅꯥ ꯀꯅ ꯂꯧꯁꯨ ꯈꯣꯏꯔꯤ ꯀꯩꯅ ꯅꯅꯥꯀꯣ ꯕꯖꯥꯔꯅ ꯑꯩꯅꯁꯨ ꯌꯦꯡꯉꯕ ꯂꯩꯇꯦ ꯑꯁ ꯅꯣꯡꯁꯦ ꯌꯥꯝ ꯀꯟꯅꯗꯤ ꯇꯥꯏꯑꯦꯕꯨ ꯌꯨꯝ ꯆꯠꯄꯁꯨ ꯇꯟꯕ
ꯁꯤꯗꯤ ꯅꯣꯡ ꯇꯥꯗꯌꯦ ꯇꯍꯜ ꯂꯥꯛꯑꯣ
ꯑꯦ ꯅꯪ ꯃꯁ꯭ꯔꯖ ꯅꯅꯨꯡꯂꯥꯏꯈ ꯀ ꯍꯥꯏ ꯌꯥꯅꯤ
ꯍꯥꯏꯗꯧ ꯃꯥꯟꯕ꯭ꯔꯥ
ꯋꯥꯕꯨꯗꯣ
ꯃꯥꯟꯅꯍꯟꯕ ꯋꯥꯅꯤ ꯑꯣꯏꯗ ꯑꯣꯏꯗꯕꯅꯤ
ꯅꯣꯏꯔꯣꯝꯒꯤ ꯂꯩ ꯐꯖꯕ ꯃꯥ ꯂꯩꯕꯗꯣ ꯅꯣꯏ ꯅꯣꯏ ꯅꯣꯏ ꯃꯐꯝꯗꯛ ꯍꯧꯕꯗꯣ ꯑꯗ ꯀꯨꯏꯔꯕꯅꯤ ꯑꯩꯅꯁꯨ ꯌꯦꯡꯒꯦ ꯈꯜꯂꯛꯏꯁꯦ ꯉꯁꯤꯐꯥꯎ
ꯆꯆꯦ
ꯌꯦꯡꯕꯜ ꯐꯪꯗꯦ
ꯃꯊꯪ ꯆꯍꯤ ꯆꯠꯁꯦ
ꯑꯗꯨꯗ ꯀꯣꯄꯜꯁꯨ ꯂꯥꯛꯄ ꯌꯥꯗꯦ ꯍꯥꯏ
ꯍꯣꯏ ꯌꯥꯗꯕꯅꯤ
ꯑꯗꯨꯅ ꯆꯠꯄ ꯌꯥꯗꯦ ꯑꯩꯈꯣꯏꯅꯤ
ꯑꯩꯁ ꯅꯪ ꯆꯠꯂꯣ ꯑꯩ ꯉꯥꯏꯔꯝꯒꯦ ꯂꯝꯕꯤꯗ
ꯎꯝ ꯑꯩꯃ ꯍꯜꯂꯇꯔꯗꯤ
ꯍꯟꯊꯍꯜꯂꯛꯅꯤꯍꯦ ꯃꯤ ꯑꯇꯩꯒ ꯌꯥꯎꯕ ꯌꯥꯏꯅꯅ ꯑꯇꯩꯒ ꯆꯠꯃꯤꯟꯅꯕ ꯌꯥꯏ ꯑꯅ
ꯑꯗꯨ ꯂꯩꯗꯣ ꯍꯦꯛꯑꯒ ꯄꯨꯔꯛꯄ ꯌꯥꯗ꯭ꯔꯖꯥꯠꯂꯣ
ꯄꯨꯔꯛꯄ ꯌꯥꯏ
ꯅꯨꯃꯤꯠ ꯀꯌꯥꯅꯤꯗꯤ ꯐ꯭ꯔꯦꯁ ꯑꯣꯏꯗꯧ ꯃꯥꯟꯗꯦ ꯃꯥꯗ
ꯂꯥꯏ ꯂꯥꯏ ꯁꯥꯠꯇ꯭ꯔꯤꯉꯩꯗ ꯀꯩꯅꯣ ꯃꯥꯒꯤ ꯂꯩꯕꯗꯣ ꯑꯗꯨ ꯄꯨꯔꯛꯑꯒ ꯏꯁꯤꯡꯅꯒꯨꯝꯕ ꯇꯤꯡꯉ ꯊꯝꯃꯗꯤ ꯁꯥꯠꯄꯅꯤ
ꯑꯣ
ꯅꯨꯃꯤꯠ ꯑꯃ ꯑꯅꯤ ꯃꯅꯨꯡꯗ
ꯑ ꯑꯩꯅ ꯀ꯭ꯂꯥꯁ ꯇꯦꯟ ꯍ ꯍꯦꯛ ꯀ꯭ꯂꯥꯁ ꯇꯦꯟ ꯀꯥꯔꯤꯉꯩꯗꯒꯤ ꯍꯥꯏꯔꯛꯑꯕꯅꯦ ꯍꯧꯖꯤꯛꯐꯥꯎ ꯆꯠꯇ꯭ꯔꯤ
ꯃꯥꯒꯤ ꯂꯩꯗꯣ ꯁꯤꯟꯕꯅꯦ
ꯎꯝ ꯁꯤꯂ ꯃꯅꯤ
ꯃꯤ ꯑꯇꯇꯩꯗꯤ ꯍꯤꯗꯥꯛꯀꯤ ꯑꯣꯏꯅꯁꯨ ꯁꯤꯖꯤꯟꯅꯕꯅꯦ ꯑꯗꯣ ꯑꯩꯈꯣꯏꯗꯗꯤ ꯁꯤꯖꯤ ꯅꯥꯗꯦ ꯑꯗꯨꯕꯨꯀꯣ
ꯎꯝ ꯐꯖꯩꯕ ꯇꯤꯚꯤꯗꯒ ꯎꯕꯗꯣ
ꯐꯖꯕꯅꯦ ꯑꯉꯥꯎꯕꯁꯨ ꯂꯩꯕꯅꯦ ꯑꯗꯨꯕꯨ ꯑꯉꯥꯎꯕꯗꯤ ꯑꯉꯥꯎꯕꯗꯤ ꯑꯩ ꯌꯦꯡꯕ ꯆꯠꯇ꯭ꯔꯤ ꯂꯝꯕꯤꯗ ꯌꯥꯝ ꯐꯠꯇꯦꯕ ꯀꯤꯌꯦ
ꯑꯣ ꯃꯣꯏꯒꯤ ꯈꯨꯍꯧꯗꯣ ꯑ ꯃꯇꯥꯏ ꯃꯇꯥꯏꯗ ꯍꯧꯋꯏꯀꯣ
ꯍꯣꯏ
ꯑꯗꯨ ꯁꯣꯏꯗꯅ ꯇꯥꯔꯗꯤ ꯈꯣꯡꯗꯦ ꯑꯗꯨꯥꯏꯀꯣ
ꯈꯣꯡ ꯇꯦꯛꯞꯗꯤ ꯂꯥꯏꯔꯤ
ꯁꯤꯁꯤꯡꯔꯥ
ꯍꯛꯆꯥꯡꯐꯥꯎ ꯐꯪꯉꯦꯔꯥ ꯐꯪꯉꯣꯏꯗꯔꯥ ꯈꯪꯗꯦ ꯅꯨꯡ ꯌꯥꯝ ꯅꯦ ꯅꯅꯨꯡ ꯉꯥꯛꯇꯅꯦ
ꯑꯣ ꯑꯗꯨ ꯁꯜꯃꯥꯒꯟꯗ ꯃꯗꯤꯁꯤꯡꯗꯨꯗꯤ ꯑꯁ ꯀꯤꯗꯧꯖꯥꯔꯣ ꯃꯣꯏꯗꯤ ꯍꯪꯉꯦ
ꯚꯇꯥꯥꯏꯗ ꯁꯥꯠꯂꯦ ꯑꯗꯨꯕꯨ ꯃꯊꯛ ꯑꯃ ꯌꯧꯔꯗꯤꯀꯣ
ꯑꯥ
ꯖꯒꯥ ꯈꯔꯗꯤ ꯂꯩꯕꯅꯤ ꯐꯝꯅꯤꯉꯥꯏ
ꯑꯣ ꯅꯧꯕꯁꯂꯁꯦ
ꯆꯠꯁꯦ
ꯑ
ꯄꯨꯕꯤꯒꯦ ꯑꯩꯗꯤ ꯁꯨ ꯀꯣꯏꯏꯅ ꯂꯥꯛꯌꯦꯁꯦ ꯑꯅꯤꯔꯥꯒꯨꯝꯕꯗꯤ ꯆꯠꯂꯦ ꯍꯥꯟꯅ ꯆꯥꯄꯗꯣ ꯍꯥꯟꯅ ꯆꯥꯕꯗꯣ ꯂꯥꯏꯔꯤꯛ ꯁꯥꯠꯇ꯭ꯔꯤꯉꯩꯗ ꯆꯠꯂꯦꯕ
ꯑꯥ
ꯑꯗꯨꯒ ꯑꯅꯤꯔꯛ ꯆꯥꯕꯗꯨꯗꯗꯤ ꯁꯥꯠꯂꯦ ꯑꯗꯨꯕꯨ ꯀꯦꯟ ꯂꯥꯛꯈꯔꯦ
ꯑꯣ ꯂꯣꯏ ꯁꯤꯜꯂꯛꯄꯒꯤ ꯃꯇꯥꯡ ꯑꯣꯏꯕ꯭ꯔ ꯑꯣꯏꯔꯕꯝꯅꯦ
ꯂꯣꯏꯁꯤꯜꯂꯛꯄꯒꯤ ꯃꯇꯥꯡ ꯑꯣꯏꯔꯛ ꯑꯩꯄꯣꯏꯒꯤ
ꯑꯆꯥꯆꯥ ꯃꯥꯗꯧ ꯀ꯭ꯔꯝ ꯀ꯭ꯔꯝ ꯄ ꯊꯥꯗ ꯆꯇ
ꯃꯥꯔꯆ ꯑꯦꯄ꯭ꯜ
ꯇ ꯑꯦꯛꯖꯥꯝ ꯂꯣꯏꯕ ꯅꯨꯃꯤꯠꯅꯤꯅꯦ ꯃꯇꯝꯅꯤꯅꯦ
ꯍꯣꯏ
ꯑꯗꯨꯗꯅꯦ ꯆꯠꯀꯦ ꯒ꯭ꯔꯤꯔꯤ ꯇ ꯁꯨꯡꯆꯠ ꯆꯠꯇꯦꯕ
ꯑꯩꯁ ꯃꯊꯥ ꯀꯥꯔꯗꯤꯀꯣ
ꯎꯝ
ꯋꯥꯡꯈꯥꯂꯛꯄꯒꯤ ꯏꯁ ꯅꯨꯡꯁꯤꯠꯗꯤ ꯌꯥꯝ ꯀꯟꯕꯅꯦ
ꯑꯁ ꯑꯗꯩꯗꯤ ꯑꯩꯗꯤ ꯇꯥꯔꯤꯅꯤꯅ ꯑꯩ ꯑꯁ ꯋꯥꯡꯕ ꯃꯐꯝꯗꯁꯨ ꯆꯠꯄ ꯌꯥꯗꯦꯅꯦ
ꯑꯩꯗꯤ ꯋꯥꯡꯕ ꯃꯐꯝꯁꯦ ꯆꯠꯄ ꯀꯤꯌꯦ ꯁꯣꯔꯒ ꯐꯨꯜꯂꯦ
ꯀꯤꯕꯒꯤ ꯅꯠꯇꯕ ꯀꯣꯛ ꯉꯥꯎꯕꯗꯣ
ꯑꯩꯗꯤ ꯀꯣꯛ ꯉꯥꯎꯕ ꯅꯠꯇꯦ ꯋꯥꯉꯗꯤ ꯀꯤꯕ ꯀꯔꯥ ꯈꯪꯗꯦ ꯑꯗꯨꯝ ꯁꯣꯔ ꯐꯨꯜꯂꯤꯦ
ꯎꯝ ꯏꯗꯪ ꯌꯥꯔ ꯆꯄ ꯁꯤ ꯇ ꯎꯝ ꯄꯥꯈꯥꯂ ꯄꯥꯈꯥꯂ
ꯃꯤ ꯌꯥꯝ ꯌꯥꯝ ꯂꯥꯛꯑꯦ ꯁ꯭ꯀꯨꯜ ꯂꯥꯏꯔꯤꯛ ꯇꯝꯕ ꯑꯉꯥꯡꯁꯤꯡꯁꯨ ꯀꯣ ꯃꯤ ꯀꯨꯟꯊ꯭ꯔꯥ ꯀꯨꯟꯊ꯭ꯔꯥꯒꯨꯝꯕ ꯑꯣꯖꯥ ꯌꯥꯎꯅ ꯂꯥꯛꯄ ꯃꯇꯝꯁꯨ ꯂꯩ
ꯏꯁꯀꯔꯁꯪꯒꯤꯂꯥꯛꯀꯨꯝ ꯃꯥꯔꯀꯣ
ꯍꯣꯏ ꯀꯣꯏꯔꯛꯄ
ꯑꯣꯝ
ꯈꯣꯏ ꯁ꯭ꯋꯥꯏꯛ ꯅꯛꯅꯕ ꯃꯤꯁꯤꯡꯀꯣ ꯅꯛꯅꯕ ꯃꯤꯁꯤꯡ ꯑꯗꯨꯝ ꯀꯣꯏꯔꯛꯄꯅꯤ ꯑꯥ ꯑꯥꯗꯒꯤꯁꯨ ꯂꯥꯛꯑꯦ ꯑꯗꯨꯕꯨ ꯃꯤ ꯌꯥꯝꯗꯤ ꯂꯥꯛꯇꯦ ꯑꯅꯤ ꯑꯍꯨꯝꯒꯨꯝꯕ ꯃꯤ ꯃꯉꯥꯒꯨꯝꯕ ꯑꯗꯨꯃꯥꯏꯅ ꯂꯥꯛꯑꯦ
ꯇꯃꯁꯤꯠ ꯐꯥꯗꯕꯔ ꯀꯪꯗ
ꯑꯩꯗꯤ ꯉꯔꯥꯡ ꯉꯍꯥꯟꯟꯅ ꯇꯨꯝꯃꯦ ꯄꯨꯡ ꯇꯔꯥ ꯇꯔꯥꯃꯥꯊꯣꯏ ꯑꯗꯨꯋꯥꯏꯗ ꯇꯨꯝꯃꯦ
ꯑꯗꯨ ꯑꯣꯏꯁꯨ ꯇꯂ ꯅꯪꯒꯤ ꯄꯨꯡ ꯇꯔꯥ ꯀꯣ ꯑꯩꯅ ꯇꯨꯝꯕꯗꯨꯅ ꯄꯨꯡ ꯇꯔꯥꯃꯊꯣꯏ ꯌꯥꯝꯔ ꯕꯥꯨ ꯑꯣꯏꯔ ꯑ
ꯣꯦꯗ
ꯑꯁ ꯉꯔꯥꯡꯗꯣ ꯐꯦꯟ ꯃꯃꯥꯡꯗ ꯇꯔꯟ ꯇꯧꯔꯨꯕꯅꯤꯅꯀꯣ ꯈꯨꯗꯛꯇꯨꯗ ꯆꯠꯅꯤ ꯇꯣꯡ ꯐꯨꯜꯂꯛꯄꯗꯣ
ꯐꯦꯟ ꯊꯥꯔꯣꯏ ꯑꯗꯨꯃꯥꯏꯅ ꯇꯧꯕꯧꯕꯅꯤ ꯑꯩꯗꯤ ꯍꯤꯗꯥꯛ ꯆꯥꯕꯁꯦ ꯌꯥꯝ ꯇꯜꯂꯦ
ꯍꯤꯗꯥꯛꯁꯨ ꯆꯥꯍꯟꯗꯅ ꯑꯩꯗꯤ ꯋꯥꯔꯦ
ꯍꯥꯏꯗꯤ ꯍꯤꯗꯥꯛ ꯍꯤꯗꯥꯛ ꯆꯥꯕ ꯍꯥꯏꯗꯤ ꯍꯤꯗꯥꯛꯇꯣ ꯇꯜꯂꯦꯖꯕ
ꯆꯥꯎ ꯍꯧꯗꯤ ꯆꯥꯏꯕ ꯍꯥꯏꯗꯤ ꯆꯃꯗ ꯆꯥꯁ ꯑꯗꯨꯤꯗꯤ ꯍꯦꯃꯦꯟ ꯔꯣꯅꯥꯪꯁꯣ ꯑꯉꯥꯡ ꯃꯆꯥ ꯇꯥꯏꯞꯇ ꯑꯩ ꯑꯩ ꯄꯤꯖꯕꯤꯒꯦ ꯑꯩ ꯄꯤꯖꯕꯤꯒꯦ
ꯑꯗꯨꯒꯤ ꯃꯍꯤ ꯑꯣꯏꯅ ꯁꯦꯝꯃꯒ ꯑꯩꯈꯣꯏ ꯃꯥꯅ ꯑꯗꯨꯝ ꯑꯩꯉꯣꯟꯗ ꯄꯤꯕꯅꯤ
ꯅꯨꯡꯁꯤꯗ ꯅꯣꯡ ꯌꯥꯝ ꯀꯟꯅ ꯇꯥꯏ ꯍꯧꯖꯤꯛ
ꯁꯤꯔꯤ ꯇꯥꯔꯦ
ꯇꯟꯖꯥꯁꯤꯗ ꯑꯩꯅ ꯒꯥꯔꯤ ꯑꯃꯝꯇ ꯄꯣꯡꯉꯕ ꯑꯁ ꯅꯨꯡꯉꯥꯏꯇꯦ ꯅꯣꯡꯁꯦ ꯎ
ꯌꯨꯝꯁ ꯂꯩꯩ ꯃꯇꯝ ꯅꯪ ꯆꯠꯅꯤꯡꯉꯥꯏ
ꯀꯩꯁꯨ
ꯄꯨꯡ ꯃꯥꯄꯜ ꯃꯈꯥꯏ ꯄꯨꯡ ꯃꯈꯜ ꯃꯥꯄꯜ ꯃꯈꯥꯏ ꯌꯧꯗ꯭ꯔꯗꯤ ꯆꯠꯄꯤ ꯌꯥꯗꯦ ꯅꯪꯁꯦ
ꯌꯥ ꯉꯥꯛ ꯇꯅꯤ ꯑꯁꯦꯡꯕꯗꯤ ꯂꯥꯏꯟꯗ ꯂꯣꯏꯕꯅꯦꯕ ꯑꯗꯨꯗ ꯒꯥꯔꯤ ꯊꯧꯕꯗꯣ
ꯎꯝ
ꯑꯩꯅ ꯇꯞꯅ ꯊꯧꯔꯗꯤ ꯃꯤꯅꯤꯠ ꯇꯔꯥꯃꯉꯥ ꯆꯥꯇ꯭ꯔꯨꯛꯀꯨꯝꯕ ꯆꯠꯂꯦꯕ
ꯍꯣꯏ
ꯑꯗꯨꯅꯤ
ꯑꯗꯨꯗꯤ ꯌꯥꯝ ꯅꯥꯞꯄꯗꯤ ꯑꯣꯏꯗꯦꯗꯅ
ꯅꯛꯑꯦ ꯅꯛꯑꯦ ꯑꯩꯅ ꯇꯞꯄꯩꯅꯦ ꯊꯨꯕ ꯊꯨꯔꯕ ꯒꯥꯔꯤꯗꯣ ꯄꯨꯔꯥ ꯁꯦꯂꯔꯗ ꯗꯥꯝꯗ ꯂꯩ ꯊꯎꯕꯅꯤꯅꯀꯣ ꯌꯥꯗꯦꯕ ꯑꯗꯨꯒ ꯈꯔ ꯅꯣꯔꯃꯦꯜꯗ ꯆꯠꯂꯒꯅ ꯃꯤꯅꯤꯠ ꯃꯉꯥ ꯃꯨꯛ ꯂꯧꯗꯦ ꯃꯤꯅꯤꯠ ꯑꯍꯨꯝ ꯑꯍꯨꯝ ꯑꯍꯨꯝꯃꯨꯛꯅ
ꯑꯩꯁꯨ ꯒꯥꯔꯤ ꯃꯆꯥ ꯊꯧꯕ ꯇꯝꯅꯤꯡꯉꯦ
ꯇꯝꯕꯤꯒꯦ ꯂꯥꯛꯑꯣ ꯑꯩꯅ
ꯑꯗꯨꯗ ꯂꯥꯛꯑꯄꯗ ꯃꯇꯝ ꯌꯥꯝꯌꯥꯝ ꯆꯪꯒꯅꯤ
ꯑꯁ ꯑ ꯑꯁ ꯂꯛꯄ ꯂꯩꯔꯤꯛ ꯀꯥꯟꯗ ꯇꯝꯕꯤꯒꯦ ꯑꯆꯧꯕꯁꯨ ꯃꯆꯥꯁꯨ ꯎ ꯈꯔꯥ ꯄꯥꯝꯅ ꯇꯧ